ꯇꯥꯕ꯭ꯔꯣ
ꯇꯕꯁ ꯇꯥꯏ ꯇꯥꯏ ꯇꯥꯏ
ꯑꯁ ꯍꯩꯄ ꯌꯥꯝ ꯁꯥꯏꯀꯣꯃꯤꯗꯤ
ꯑꯥ
ꯍꯩꯄꯥ ꯌꯥꯝ ꯁꯥꯏꯀꯣ
ꯍꯩꯄꯥ ꯌꯥꯝ ꯁꯥꯏꯕ
ꯑꯥꯎ
ꯀꯃꯥꯏꯅ ꯍꯩꯄ ꯁꯥꯕꯗ ꯀꯃꯥꯏꯅ ꯌꯥꯎꯈ꯭ꯔꯕꯅꯣ
ꯑ ꯑꯩꯅ ꯍꯩꯏꯄꯥ ꯌꯥꯝ ꯁꯥꯕꯗꯨꯗꯤ ꯏꯁ ꯃꯤꯅ ꯐ꯭ꯔꯤ ꯑꯣꯏꯕ꯭ꯔꯣ ꯍꯥꯏꯔꯒ ꯇꯠ
ꯅꯪꯅ ꯍꯩꯄꯥ ꯁꯥꯔꯒ ꯑꯩꯉꯣꯟꯗ ꯁꯥꯎꯔꯒ ꯂꯩꯔꯒ
ꯑꯩ ꯑꯩ ꯀꯗꯥꯏꯗ ꯁꯥꯎꯒꯦꯔꯣ
ꯑꯩ ꯂꯥꯏꯔꯤꯛ ꯄꯥꯔꯤꯒ ꯅꯪ
ꯅꯪ ꯂꯥꯏꯔꯤꯛ ꯄꯥꯏ ꯍꯥꯏꯗꯦ ꯑꯌꯥ ꯃꯆꯤꯟ ꯌꯥꯝ ꯊꯤꯑꯦ
ꯀ ꯍꯣꯏ ꯂꯥꯏꯛꯁꯨ ꯄꯥ
ꯅꯪ ꯂꯥꯏꯔꯤꯛ ꯄꯥꯏꯌꯦ ꯍꯥꯏꯗꯦꯅ
ꯂꯥꯏꯔꯤꯛ ꯄꯥꯏ ꯍꯥꯏꯌꯦ ꯑꯗꯨꯒ ꯑꯩꯅ ꯑ ꯀꯩꯅꯣꯗꯣ ꯗꯦ ꯍꯥꯏꯔꯝꯕꯗꯨꯗꯤ ꯑꯗꯨꯒꯤꯗꯃꯛ
ꯂꯩꯔꯤꯛ ꯄꯥꯏꯌꯦꯅ ꯅꯪ ꯍꯥꯏꯗꯦꯀꯣ
ꯑꯩ ꯅꯪꯉꯣꯟꯗ ꯂꯥꯏꯔꯤꯛ ꯄꯥꯏꯅ ꯍꯥꯏꯗꯕ꯭ꯔꯣ
ꯅꯪ ꯀꯔꯤ ꯃꯇꯝꯗ ꯍꯥꯏ ꯐ꯭ꯔꯤ ꯑꯣꯏꯕ꯭ꯔꯥ ꯍꯥꯏꯔꯒ ꯀꯩꯗꯧꯁꯦ ꯍꯥꯏꯕꯅꯣ ꯑꯁꯤꯗꯒꯤ ꯍꯧꯔꯒ ꯇꯠ
ꯑꯗꯨꯒ ꯑꯗꯨꯒ ꯑꯩꯅ ꯀꯩꯅꯣꯝꯃ ꯍꯥꯏꯔꯒ ꯅꯪꯅ ꯍꯥꯏꯕꯁꯦ ꯁꯤꯅꯤꯅꯦ ꯃꯪ ꯐꯔꯁꯦ ꯁꯤꯅꯤꯅꯦ
ꯅꯪꯅ ꯎꯁꯤꯠꯇꯕꯒꯤꯅꯤꯅꯦ ꯑꯗꯨꯗꯤ
ꯑꯁ ꯄꯨꯔꯥ ꯅꯨꯄꯤ ꯅꯨꯄꯤꯗꯤ ꯅꯨꯄꯤꯅꯤꯗꯀꯣ
ꯅꯨꯄꯤꯗꯤ ꯅꯨꯄꯤꯅꯤꯅ ꯅꯨꯄꯥꯁꯨ ꯅꯨꯄꯥꯅꯤꯅ
ꯎꯝ
ꯅꯪ ꯀꯩ ꯏꯟꯁꯥꯡ ꯆꯥꯕ ꯉꯔꯥꯡꯒꯤ
ꯉꯔꯥꯡ ꯀꯥꯡꯁꯣꯏ ꯑꯈꯣꯏ ꯀꯩꯅꯣꯒꯤꯗ ꯍꯥꯏꯒꯦꯕ ꯑꯍꯥꯎꯕꯗ
ꯍꯥꯎꯕꯔꯣ
ꯀꯥꯡꯁꯣꯏ ꯑꯍꯥꯎꯕꯗꯣ ꯍꯣꯏ ꯅꯣꯏꯗꯤ ꯅꯪꯗꯤ
ꯎꯝ ꯑꯩꯗꯣ ꯁꯤꯕꯣꯠ ꯆꯥꯏ ꯁꯤꯕꯣꯠꯀ ꯀꯩ ꯀꯩ ꯅꯣ ꯈꯪꯗꯦ ꯃꯤꯛꯁ ꯑꯄ ꯇꯧꯋꯦ
ꯏꯔꯣꯝꯕ꯭ꯔꯣ ꯀꯥꯡꯉꯧꯕ꯭ꯔꯣ ꯏꯟꯖꯥꯡꯔꯣ
ꯅꯠꯇꯦ ꯍꯤꯟꯖꯥꯡꯅꯦ
ꯑꯠꯁꯥ
ꯑꯗꯣ ꯍꯥꯎꯇꯦ ꯊꯥꯎ ꯌꯥꯝꯕꯒꯤ
ꯁꯦꯕꯣꯠꯇꯤ ꯏꯔꯣꯝꯕꯅ ꯍꯥꯎ ꯏꯗ
ꯍꯥꯞ ꯈꯪꯇꯦ ꯍꯥꯎꯇꯦ ꯁꯥꯎꯋꯦ ꯑꯗꯨ ꯈꯪꯗꯦ ꯌꯥꯝ ꯆꯥꯅꯤꯡꯕꯗꯤ ꯑꯣꯏꯗꯦ
ꯉꯥꯔꯤ ꯉꯥꯔꯤ ꯈꯔ ꯌꯥꯝꯃꯒ ꯍꯧꯖꯤꯛ ꯉꯍꯩꯒꯨꯝꯕ ꯉꯥꯀꯪꯕꯗꯣ ꯃꯗꯨꯒꯨꯝꯕ ꯀꯩꯅꯣꯅꯦ ꯕꯦꯁꯅꯦ ꯏꯔꯣꯝꯕꯅ
ꯑꯗꯣ ꯑꯩꯗꯤ ꯌꯥꯝ ꯆꯥꯅꯤꯡꯗꯦ ꯀꯃꯥꯏꯅ ꯇꯧꯕ꯭ꯔꯥ ꯈꯪꯗꯦ
ꯏꯔꯣꯝꯕꯒꯨꯝꯕꯔꯣ ꯏꯔꯣꯝꯕ ꯀꯃꯥꯏꯅ ꯆꯥꯅꯤꯡꯗꯕ꯭ꯔꯣ ꯅꯪꯕꯣ ꯏꯔꯣ
ꯅꯠꯇꯦ ꯍꯦ ꯁꯤꯕꯣꯠꯇꯣ ꯍꯥꯏꯕꯅꯦ
ꯑꯠꯆꯥ ꯈꯣꯏ ꯁꯦꯕꯣꯠꯇꯤ ꯃꯅꯝ ꯃꯅꯝ ꯑꯃꯗꯤ ꯂꯩꯌꯦ
ꯎꯝ ꯑꯗꯨ ꯃꯅꯝꯗꯨꯅꯦ ꯑꯩꯅ ꯆꯥꯅꯤꯡꯗꯕ
ꯐꯨꯠꯂꯒ ꯑꯗꯨꯝ ꯏꯔꯣꯝꯕ ꯁꯦꯝꯕ ꯀꯥꯟꯗ ꯑꯗꯨꯝ ꯃꯅꯝꯗꯣ ꯈꯔꯗꯤ ꯃꯥꯡꯉꯦꯗ ꯑꯗꯨꯗ ꯃꯅꯝ ꯅꯨꯡꯁꯤ ꯆꯔꯥꯏ ꯐꯥꯔꯁꯇ ꯁꯦꯝꯕ ꯀꯥꯟꯗ ꯃꯥꯒꯤ ꯃꯅꯝꯗꯣ ꯀꯣꯛ ꯆꯤꯛꯄꯅꯦ ꯈꯔ ꯀꯨꯏꯅ ꯃꯅꯝ ꯅꯝꯑꯗꯤ
ꯑꯩꯗꯤ ꯁꯤꯕꯣꯠꯀ ꯉꯥ ꯒ ꯉꯥ ꯊꯣꯡꯕ ꯆꯥꯅꯤꯡꯉꯦ
ꯑꯣ ꯑꯗꯨꯒ ꯉꯥ ꯁꯥꯗꯅ ꯀꯔꯤ ꯀꯔꯤ ꯆꯥꯅꯤꯡꯕ ꯁꯥ ꯀꯔꯝꯕ ꯁꯥ
ꯁꯥ
ꯁꯥ ꯉꯥ ꯉꯥꯗꯗꯤ ꯅꯪ ꯄꯨꯛ ꯂꯥꯎꯕꯤꯕ ꯅꯠꯇ꯭ꯔꯣ ꯑꯗꯨꯗ ꯆꯥꯅꯤꯡꯕ꯭ꯔ ꯅꯠꯇ꯭ꯔꯣ ꯅꯪ ꯉꯥ ꯁꯥꯗꯗꯤ ꯆꯥꯅꯤꯡꯕ꯭ꯔꯣ ꯍꯥꯏꯕꯅꯤꯗ
ꯑꯣꯛꯁꯥꯗꯗꯤ ꯑꯣꯛꯁꯥ ꯆꯥꯏꯌꯦ
ꯁꯥ
ꯌꯦꯟꯁꯥ ꯆꯥꯅꯤꯡꯗꯦ
ꯎꯝ
ꯑꯩꯅ ꯌꯦꯡꯁꯥ ꯆꯥꯅꯤꯡꯗꯕꯗꯣ
ꯉꯥꯈꯣ ꯅꯪ ꯄꯨꯛ ꯀꯃꯥꯏꯅ ꯇꯧꯒꯦ ꯅꯪ ꯄꯨꯛ ꯀꯪꯕ꯭ꯔꯣ ꯀꯃꯥꯏ ꯇꯧꯒꯦ
ꯀꯩꯅꯣ ꯄꯨꯛ ꯀꯪꯕ꯭ꯔꯥ ꯍꯥꯏꯕꯗꯤ
ꯅꯪꯒꯤ ꯏꯁꯇꯣꯃꯥꯛꯇꯣ ꯆꯥꯎꯕ꯭ꯔꯥ ꯄꯤꯛꯄ꯭ꯔꯥꯕ
ꯆꯥꯎꯗꯦ ꯅꯣꯏꯌꯦ ꯀꯪꯕ ꯑꯣꯏꯗꯦ ꯀꯦꯞꯁꯨ ꯂꯩꯌꯦ ꯌꯥꯔꯕ ꯀꯅꯥꯅ ꯄꯨꯛ ꯀꯪꯉꯒ ꯂꯩꯒꯦꯔꯣ
ꯌꯥꯑꯦꯗꯨꯗꯤ ꯑꯣꯛꯁꯥꯗꯣ ꯈꯔ ꯈꯔ ꯆꯥꯁꯤꯂꯣ ꯃꯇꯨꯝ ꯃꯇꯨꯝ ꯈꯔ ꯈꯔꯗꯣ ꯅꯪꯒꯤ ꯄ꯭ꯂꯦꯠꯇ ꯍꯥꯞꯆꯜꯂꯒ ꯅꯪꯅ ꯂꯣꯏꯁꯤꯜꯂꯣ ꯑꯣꯛꯁꯥ ꯀꯦꯞꯁꯨꯜꯁꯤꯡꯗꯣ
ꯎꯝ ꯌꯥꯝ ꯆꯥꯕꯗꯤ ꯉꯝꯗꯦꯗ ꯄꯥꯝꯃꯦ ꯍꯥꯏꯔꯁꯨ
ꯑꯩꯗꯤ ꯑꯟꯂꯤꯃꯤꯇꯦꯠ ꯆꯥꯕ ꯌꯥꯏ ꯑꯣꯛꯁꯥꯗꯤ
ꯑꯁ ꯑꯩ ꯉꯝꯗꯦ
ꯃꯤ ꯃꯤ ꯆꯥꯕ ꯂꯣꯏꯁꯤꯜꯂꯁꯨ ꯑꯗꯨꯝ ꯑꯣꯛꯁꯥꯒꯤ ꯀꯦꯞꯁꯨꯜꯗꯣ
ꯎꯝ
ꯄꯤꯁ ꯄꯤꯁꯇ ꯑꯅꯤ ꯑꯍꯨꯝ ꯍꯥꯞꯄ ꯌꯥꯅꯤ ꯗꯥꯏꯔꯦꯛ
ꯎꯝ ꯑꯩꯗꯤ ꯆꯥꯛ ꯆꯥꯕꯗ ꯄꯤꯁ ꯑꯅꯤ ꯄꯤꯁ ꯑꯅꯤꯒꯨꯝꯕ ꯆꯥꯏ ꯆꯥꯛ ꯆꯥꯕꯗ ꯑꯗꯨꯒ ꯃꯇꯣꯡ ꯑꯗꯨꯒꯨꯝꯕ ꯆꯥꯏ
ꯄꯤꯁ ꯑꯅꯤꯈꯛꯇ ꯑꯣꯛꯁꯥ ꯆꯥꯕꯗ ꯆꯥꯔꯗꯤ ꯑꯗꯨꯗꯤ ꯑꯣꯛꯁꯥ ꯆꯥꯕ ꯃꯥꯟꯜꯂꯔꯣꯏꯍꯦ
ꯀꯔꯤꯔꯣ ꯀꯌꯥꯝꯃꯨꯛ ꯆꯥꯁꯦ ꯍꯥꯏꯕ꯭ꯔꯣ ꯃꯍꯥꯎꯗꯣ ꯂꯦꯗ꯭ꯔꯣ
ꯑꯩꯗꯤ ꯂꯦꯔꯦ ꯄꯦꯟꯊꯣꯛꯄ ꯀꯩꯁꯨ ꯑꯗꯨꯃꯥꯏꯅ ꯇꯧꯗꯦ ꯑꯣꯛꯁꯥ ꯆꯥꯕꯗ
ꯑꯁ ꯅꯪꯁꯨ ꯌꯥꯏꯍꯦ ꯅꯪꯗꯤ ꯅꯣꯏꯕ꯭ꯔꯥ ꯀꯪꯕ꯭ꯔꯣ ꯀꯪꯁꯨ ꯀꯪꯉꯝꯃꯣꯏ ꯅꯣꯏꯁꯨ ꯅꯣꯏꯔꯝꯃꯣꯏ ꯅꯪꯗꯣ
ꯑꯁ ꯒꯦꯁꯤꯡ ꯍꯥꯏꯕ꯭ꯔꯥ
ꯃꯤ ꯃꯤ ꯑꯗꯨꯝ ꯍꯥꯏꯗꯤ ꯃꯤ ꯀꯪꯕꯒꯗꯣ ꯃꯤ ꯀꯪꯒꯗꯕ ꯃꯥꯟꯗꯦꯕꯀꯣ ꯅꯪꯒꯤ ꯃꯁꯥꯗ ꯅꯣꯏꯕꯁꯨ ꯃꯥꯟꯗꯦꯕ ꯍꯥꯏꯗꯤ ꯃꯤ ꯃꯁꯥ ꯈꯔ ꯆꯥꯎ ꯆꯥꯎꯕ ꯂꯩꯑꯦꯅ
ꯑꯝ ꯅꯣꯏ ꯀꯪꯗꯤ ꯀꯪꯗꯦꯗ ꯑꯗꯨ ꯑꯣꯏꯔꯁꯨ ꯅꯣꯏꯕꯁꯨ ꯆꯤꯡꯉꯝꯃꯣꯏ ꯑꯗꯨꯝ
ꯑꯗꯨꯅꯦ ꯑꯩꯅ ꯍꯧꯖꯤꯛ ꯍꯥꯏꯕꯗꯣ
ꯎꯝ
ꯁꯨ ꯃꯥꯟꯗꯦ ꯅꯣꯏꯕꯁꯨ ꯃꯥꯟꯗꯦ ꯃꯁꯥ ꯆꯥꯎꯕ ꯑꯗꯨ ꯃꯥꯟꯂꯦ
ꯑꯗꯨꯅ ꯐꯕ꯭ꯔꯣ
ꯍꯩꯠ
ꯐꯗꯦ
ꯐꯩꯌꯦ ꯐꯩꯌꯦꯅ
ꯅꯪꯒꯤꯗꯃꯛꯇ ꯐꯕ꯭ꯔꯣ
ꯐꯩꯌꯦ ꯐꯩꯌꯦ ꯑꯩꯒꯤꯗꯃꯛꯇ
ꯀꯟꯕꯅꯦ ꯁꯤꯒꯨꯝꯕ ꯃꯆꯥꯥꯁꯦꯀꯣ ꯋꯥꯁꯨ ꯋꯥꯗꯕꯅꯦ ꯊꯕꯛꯁꯨ ꯁꯨꯔꯁꯨ
ꯐꯩꯑꯦꯅ ꯑꯗꯨꯗꯤ
ꯆꯥꯕꯁꯨ ꯍꯩꯕ
ꯑꯗꯨ ꯑꯣꯏꯔꯗꯤ ꯌꯥꯝ ꯐꯩꯌꯦ ꯑꯩꯌꯥ ꯑꯩ ꯉꯔꯥꯡ ꯌꯥꯝ ꯅꯣꯛꯅꯤꯡꯕꯅꯤ
ꯇꯧꯕ ꯉꯔꯥꯡ
ꯑꯩ ꯅꯉꯣꯟꯗ ꯃꯦ ꯃꯦꯁꯦ ꯊꯥꯏꯗꯅ ꯀꯣꯜ ꯀꯣꯜ ꯇꯧꯕ ꯂꯣꯏꯔꯕ ꯃꯇꯨꯡꯗ ꯑꯗꯨ ꯅꯨꯄꯥꯗꯣ ꯌꯥꯝ ꯅꯣꯛꯅꯤꯡꯕꯅꯦꯕ ꯑꯩꯗꯣ
ꯑꯗꯨ ꯅꯨꯄꯥꯗꯣ ꯍꯥꯏꯕꯗꯤ ꯀꯅꯥ
ꯑꯁ ꯀꯔꯤꯕꯥ ꯑꯥ ꯑꯩꯒꯤ ꯕꯦꯛꯒ꯭ꯔꯥꯎꯟꯗ ꯍꯥꯞꯄꯗꯣ ꯑꯩꯔꯣ ꯑꯗꯨꯒꯨꯝꯕ ꯌꯥꯝ ꯍꯪꯕꯗꯣ ꯑꯗꯨꯒ ꯁꯨꯃꯥꯏ ꯍꯥꯏꯔꯒ ꯑꯥ ꯍꯥꯏꯗꯤ ꯃꯥꯁꯨ ꯑꯃꯨꯛꯀ ꯑꯈꯣꯏꯒꯤ ꯁꯥꯒꯩ ꯃꯥꯟꯅꯕ ꯖꯥꯠꯅꯦ
ꯑꯠꯁꯥ ꯁꯥ ꯁꯥ ꯗꯤꯄꯤ ꯍꯥꯞꯄꯤꯒꯦ ꯍꯥꯏꯕ ꯅꯠꯇ꯭ꯔꯣ
ꯍꯣꯏ ꯍꯣꯏ ꯑꯈꯣꯏ ꯁꯥꯒꯩ ꯑꯣꯏꯕꯅꯤꯅꯀꯣ ꯃꯥꯅ ꯁꯨꯃꯥꯏ ꯍꯥꯏꯌꯦꯕ ꯁꯥꯕꯤꯁꯤꯡꯁꯦ ꯑꯈꯣꯏꯒꯤ ꯁꯥꯂꯏ ꯉ ꯇ ꯑꯣꯏꯔꯝꯃꯦꯅꯦ ꯍꯥꯏꯌꯦ ꯌꯥꯝꯗꯤ ꯌꯥꯝꯕꯖꯥꯠꯅꯤ
ꯃꯄꯨꯗꯨꯁꯨ ꯅꯣꯏꯒꯤ ꯁꯥꯒ ꯁꯥꯒꯩ ꯑꯣꯏꯔꯝꯃꯅꯤꯅꯦ
ꯃꯄꯨꯗꯤ ꯀꯅꯥꯅꯣ
ꯃꯄꯨ ꯍꯥꯏꯕꯗꯤ ꯌꯦꯡꯁꯤꯟꯅꯕ ꯃꯤꯗꯣ
ꯑꯣ ꯑꯗꯨꯁꯨꯅꯦ
ꯎꯝ ꯑꯗꯨꯅꯤꯅꯦ ꯒ꯭ꯔꯨꯞ ꯆꯥꯠ ꯒ꯭ꯔꯨꯞ ꯆꯥꯠ ꯒꯨꯝꯕꯗꯁꯨ ꯅꯣꯏ ꯂꯣꯟꯗ ꯈꯛꯇ ꯇꯧ ꯂꯩꯔꯦ ꯒ꯭ꯌꯥꯟ ꯇꯥꯕ ꯅꯠꯇꯦ ꯑꯈꯣꯏꯗꯤ ꯃꯔꯛ
ꯑꯗꯨ ꯅꯣꯏꯁꯨ ꯆꯪꯉꯒ ꯍꯥꯏꯌꯨꯅꯦ ꯅꯣꯏꯅ ꯀꯔꯤꯁꯨ ꯈꯨꯝꯗ ꯍꯥꯏꯗꯕꯒꯤꯅꯤꯅꯦ ꯈꯨꯁꯤ ꯇꯧꯔ ꯂꯩꯕꯗꯣ ꯅꯣꯏꯗꯤ ꯆꯪꯉꯒꯁꯨ ꯍꯥꯏꯗꯦ ꯑꯗꯨꯝ ꯇꯨꯃꯤꯟꯅ ꯂꯩꯌꯦ ꯁꯥꯏꯂꯦꯟꯗ ꯅꯪ ꯊꯥꯕ ꯎꯁꯨ ꯎꯗꯦ ꯑꯩꯗꯤ
ꯈ ꯂꯩꯔꯝꯃꯦ ꯃꯗꯨꯒꯤ ꯇꯦꯛꯁ ꯀ ꯈꯔ ꯊꯥꯔꯒ ꯃꯤꯕꯨ ꯕꯤꯠ ꯇꯨ ꯀ꯭ꯔꯤꯁꯤꯔꯥ ꯀꯟꯚꯔꯖꯦꯁꯟ ꯍꯥꯎꯅꯤꯡꯉꯥꯏ ꯇꯧꯕꯅꯦꯕꯥ ꯍꯧꯖꯤꯛꯇꯤ ꯄꯨꯂꯞ ꯊꯥ ꯂꯩꯔꯦ ꯑꯗꯨꯕꯨ ꯑꯩ ꯕꯤꯠ ꯃꯥꯡꯕ ꯍꯧꯔꯦ
ꯑꯍꯥ ꯍꯥ ꯍꯥ ꯄꯨꯂꯞ ꯊꯥꯏꯌꯦ ꯑꯩꯗꯤ ꯃꯔꯛ ꯃꯔꯛꯇ ꯆꯪꯉꯒ ꯊꯥꯕ ꯋꯥꯅꯤꯗ
ꯅꯪꯖꯨ ꯑꯦꯛꯇꯤꯚ ꯃꯦꯝꯕꯔꯅꯤ ꯀꯩꯅꯣ ꯅꯪꯁꯨ ꯅꯪꯁꯨ ꯑꯦꯛ ꯇꯤꯐ ꯃꯦꯝꯕꯔꯅꯦꯕꯥ ꯑꯌꯨꯛ ꯅꯨꯡꯊꯤꯟ ꯅꯨꯡꯗꯥꯡꯗ ꯑꯗꯨꯝ ꯂꯩꯌꯦꯕ ꯅꯪꯁꯨ
ꯑꯥ ꯅꯆꯤꯟ ꯊꯤꯕꯗꯣ ꯑꯩꯅ ꯒ꯭ꯔꯨꯞꯇ ꯁꯨꯡꯊꯥ ꯊꯥꯗꯕꯅꯦ
ꯊꯥꯗꯕꯅꯤ ꯀꯥꯏ
ꯑꯌꯨꯛꯇ ꯑꯩꯅ ꯅ ꯑꯩꯅ ꯆꯪꯕ ꯀꯥꯟꯗ ꯃꯣꯏꯗꯣ ꯄꯨꯡ ꯑꯅꯤ ꯑꯗꯨꯒꯨꯝꯕꯗ ꯃꯦꯁꯦꯖ ꯂꯩꯔꯝꯕꯒꯤ ꯑꯩꯅ ꯇꯨꯝꯗ꯭ꯔꯕꯣ ꯍꯥꯏꯕꯗꯨ ꯉꯥꯇꯅꯤ ꯏꯇ
ꯎꯝ
ꯑꯇꯩ ꯍꯥꯏꯗꯦꯅꯥ ꯃꯣꯏꯒꯤ ꯉꯥꯛꯇ ꯌꯦꯡꯉ ꯇꯣꯛ ꯅꯪꯁꯨ ꯑꯦꯛꯇꯤꯚ ꯑꯣꯏꯔꯝꯒꯅꯤ ꯅꯪꯅ ꯊꯥꯗꯕꯒꯤꯅꯤ ꯅꯪꯁꯨ ꯑꯗꯨꯝ ꯌꯦꯡꯉꯒ ꯂꯩꯕꯗꯣ ꯑꯩ ꯈꯪꯉꯤꯀꯣ
ꯌꯦꯡꯉꯦ ꯑꯌꯨꯛꯇꯗꯤ ꯌꯦꯡꯉꯦ ꯄꯨꯡ ꯇꯔꯥ ꯑꯗꯨꯋꯥꯏ ꯃꯃꯥꯡꯗ ꯌꯦꯡꯉꯅꯤ ꯑꯗꯨ ꯃꯇꯨꯡꯗ ꯑꯃꯨꯛꯀ ꯈꯔ ꯌꯦꯡꯉ ꯑꯣꯏ ꯄꯨꯡ ꯑꯅꯤ ꯑꯍꯨꯝ ꯋꯥꯏꯗ ꯈꯔ ꯑꯦꯛꯇꯤꯚ ꯑꯣꯏꯕ ꯌꯥꯏ ꯑꯗꯨꯒ ꯃꯔꯤ ꯃꯉꯥ ꯇꯔꯨꯛ ꯇꯔꯦꯠꯇꯗꯤ ꯑꯦꯛꯇꯤꯚ
ꯄꯨꯡ ꯇꯔꯥ ꯃꯉꯥꯗꯤ ꯄꯥꯛ ꯑꯦꯛꯇꯤꯚ ꯑꯣꯏꯔꯣꯏꯗ ꯑꯩꯗꯣ ꯑꯈꯣꯏ ꯏꯆꯦꯒꯤ ꯑꯈꯣꯏ ꯏꯆꯦꯒꯤ ꯑꯦꯀꯥꯎꯟ ꯑꯃ ꯂꯩꯕ ꯑꯃ ꯑꯗꯨꯝ ꯀ꯭ꯔꯤꯁꯤꯔꯥ ꯑꯥ ꯔꯤꯜꯁ ꯀꯨꯝꯕ ꯊꯥꯒꯠꯄ ꯅ꯭ꯌꯨꯁ ꯀꯨꯨꯝꯕ ꯑꯗꯨꯗ ꯊꯥꯒꯠꯄ ꯃꯥꯒꯤ ꯑꯦꯀꯥꯎꯟ ꯂꯩꯌꯦꯕ ꯑꯗꯨꯗ ꯑꯩꯅ ꯑꯩꯅ ꯚꯤꯗꯤꯑꯣ ꯑꯃ ꯐꯖꯕ ꯎꯠꯂꯗꯤ ꯑꯩꯅ ꯏꯗꯤꯠ ꯇꯧꯔꯒ ꯊꯥꯕꯤꯕꯗꯨꯒꯤꯗꯃꯛꯇ ꯑꯝꯇ ꯇꯧꯕ ꯀꯥꯟꯗ ꯀ꯭ꯔꯤ ꯍꯥꯏꯁꯤꯔꯥ ꯁꯤꯌꯔꯒꯨꯝꯕ ꯇꯧꯕꯤꯕ ꯃꯤꯕꯨ ꯊꯥꯕꯤꯕꯗꯣ ꯈꯔ ꯕꯤꯌꯨꯁ ꯋꯥꯡꯅꯤꯉꯥꯏ ꯃꯗꯨꯃꯕ ꯇꯧꯕꯤꯕꯅꯤꯗ
ꯚꯤꯗꯤꯑꯣ ꯃꯆꯥ ꯏꯗꯤꯠ ꯇꯧꯔꯨꯔꯥꯎ ꯏꯗꯤꯠ ꯇꯧꯋꯦ ꯍꯥꯏꯕ ꯋꯥꯅꯤ ꯑꯗꯨ ꯑꯣꯏꯔꯁꯨ ꯄꯨꯡ ꯄꯨꯡ ꯆꯪꯕꯅꯦ ꯏꯗꯤꯠ ꯇꯧꯕ
ꯎꯝ ꯆꯪꯕꯅꯦ ꯑꯩꯈꯣꯏꯁꯨ ꯊꯥꯏꯅ ꯌꯥꯝ ꯇꯧꯔꯝꯕꯅꯦꯕ ꯚꯤꯗꯤꯑꯣ ꯏꯗꯤꯠ ꯍꯧꯖꯤꯛꯇꯤ ꯇꯧꯅꯤꯡꯗ꯭ꯔꯦ
ꯑꯥ ꯖꯒꯣꯏꯒ ꯁꯥꯔꯒ ꯅꯪꯒꯤ ꯕꯣꯗꯤ ꯅꯪꯒꯤ ꯀꯔꯤꯕ ꯍꯛꯆꯥꯡꯁꯤꯗꯣ ꯅꯤꯛꯂꯒ ꯊꯥꯒꯠꯂꯝꯅꯤꯅꯦ ꯈꯪꯉꯤꯅꯦ
ꯑꯩꯗꯤ ꯁꯣꯁꯤꯌꯦꯜ ꯃꯦꯗꯤꯌꯥꯗꯗꯤ ꯊꯥꯒꯠꯇꯦ ꯏꯁꯇꯦꯇꯁꯇꯗꯤ ꯊꯥꯒꯠꯂꯦ ꯑꯩꯅ ꯔꯤꯜꯁ ꯅꯝꯕꯗꯣ ꯁꯣꯁꯤꯌꯦꯜ ꯃꯦꯗꯤꯌꯥ ꯑꯃꯐꯥꯎ ꯎꯔꯣꯏ ꯑꯩ ꯊꯥꯒꯠ
ꯅꯨꯄꯤꯅ ꯏꯁꯇꯦꯇꯁ ꯀꯨꯝꯕ ꯊꯥꯒꯠ ꯑꯗꯨꯝ ꯃꯥꯔꯀꯦ ꯃꯥꯔꯀꯦꯇꯤꯡ ꯇꯧꯔꯤꯅꯤ ꯍꯥꯏꯅꯦ
ꯀꯅꯥꯅ ꯍꯥꯏꯕ꯭ꯔꯣ ꯑꯗꯨꯗꯤ ꯑꯩꯒꯤ ꯃꯔꯨꯞ ꯅꯨ ꯄꯥꯁꯨ ꯌꯥꯝ ꯂꯩꯌꯦꯅ ꯃꯣꯏꯗꯨꯗꯤ ꯌꯥꯝ ꯊꯥꯒꯠꯂꯦꯅ ꯃꯣꯏꯁꯨ ꯃꯥꯔꯀꯦꯠꯇꯤꯡꯂꯣ ꯃꯣꯏꯗꯤ ꯇ꯭ꯋꯦꯟꯇꯤ ꯐꯣꯔ ꯑꯋꯥꯔ ꯚꯤꯗꯤꯑꯣ ꯊꯥꯒꯠ ꯄꯅꯦ ꯚꯤꯗꯤꯑꯣ ꯃꯤꯟꯁ ꯑꯗꯨꯝ ꯁ꯭ꯇꯦꯇꯁ ꯊꯥꯒꯠꯄꯗꯣ
ꯑꯠꯁꯥ ꯅꯪ ꯃꯗꯨꯒꯨꯝꯕ ꯅꯨꯄꯥꯁꯨ ꯌꯥꯝ ꯂꯩꯕꯖꯥꯠꯅꯤꯅꯦ ꯑꯗꯨꯗꯤ
ꯑꯩꯒꯤ ꯐ꯭ꯔꯦꯟ ꯍꯥꯏꯕꯗꯤ ꯑꯗꯨꯝ ꯃꯗꯨꯒꯨꯝꯕ ꯅꯨꯄꯥ ꯍꯥꯏꯕꯗꯤ ꯂꯩꯗꯅ ꯃꯣꯏꯒꯤ ꯚꯤꯗꯤꯑꯣ ꯑꯗꯨꯝ ꯀꯔꯤ ꯍꯥꯏꯔꯗꯤ ꯐꯤꯂꯝꯒꯤꯒꯨꯝꯕ ꯔꯤꯜꯁ ꯑꯗꯨꯝ ꯐꯖꯕꯁꯤꯡꯗꯣ ꯏꯟꯁꯇꯥꯒ꯭ꯔꯥꯝꯗꯒꯤ ꯂꯧꯊꯣꯛꯑꯒ ꯑꯗꯨꯒꯨꯝꯕꯗꯣ ꯑꯗꯨꯝ ꯊꯥꯒꯠꯄ ꯂꯩꯌꯦꯕꯀꯣ ꯑꯗꯨꯝ ꯃꯣꯏꯒꯤꯁꯨ ꯑꯗꯨꯝ ꯌꯦꯡ ꯉꯦ ꯑꯩꯅ ꯑꯩꯒꯤ ꯔꯤꯜꯁ ꯊꯥꯒꯠꯂꯦ ꯍꯥꯏꯔꯁꯨ ꯑꯩꯗꯤ ꯀꯩꯁꯨ ꯑꯀꯥꯏꯕ ꯌꯥꯎꯗꯕꯅꯦꯗ ꯑꯗꯨꯏ ꯑꯩꯉꯣꯟꯗꯗꯤ ꯕꯦꯠꯁ
ꯑꯀꯥꯏꯕ ꯌꯥꯎꯋꯦ ꯑꯩꯉꯣꯟꯗ
ꯅꯪꯉꯣꯟꯗ ꯀꯔꯤ ꯑꯀꯥꯏꯕ ꯌꯥꯎꯕ
ꯅꯪꯅ ꯊꯥꯒꯠꯄꯗꯨ ꯅꯨꯄꯥ ꯑꯇꯣꯞꯄꯕꯨ ꯆꯥꯟꯁ ꯄꯤꯕꯅꯤꯅ ꯑꯩꯉꯣꯟꯗ ꯏꯀꯥꯏ ꯑꯀꯥꯏꯕ ꯌꯥꯎꯋꯦꯕ
ꯑꯁ ꯑꯩ ꯀꯗꯥꯏ ꯊꯥꯒꯠꯄ꯭ꯔꯣ ꯑꯩ ꯀꯔꯤ ꯊꯥꯒꯠꯇꯅ
ꯁ꯭ꯇꯦꯇꯁꯇ ꯊꯒꯠꯂ ꯂꯩꯌꯦ ꯒꯨꯠ ꯅꯥꯏꯠ ꯑꯦꯕ꯭ꯔꯤ ꯋꯥꯟ ꯍꯥꯏꯅ
ꯑ ꯑꯍ ꯑꯩꯅ ꯅꯝꯕꯔꯁꯨ ꯁꯦꯚ ꯇꯧꯗꯔꯒ ꯀꯅꯥꯒꯤꯁꯨ
ꯀꯅꯥꯒꯤ
ꯑꯩ ꯍꯟꯗꯛ ꯑꯈꯣꯏꯗ ꯁꯨꯃꯥꯏꯅ ꯄꯥꯎ ꯐꯥꯎꯅꯕꯗꯣ ꯅꯝꯕꯔ ꯁꯦꯚ ꯇꯧꯗꯕ ꯌꯥꯝꯃꯦ ꯁꯦꯚ ꯇꯧꯗꯦ
ꯑꯠꯁꯥ ꯑꯩꯁꯨ ꯋꯥꯆꯦꯞ ꯅꯝꯕꯔ ꯁꯦꯐ ꯇꯧꯕ ꯀꯤꯕꯅꯦ ꯅꯪꯒꯤ ꯃꯤꯡꯒ ꯐꯣꯟ ꯅꯝꯕꯔ ꯃꯅꯤꯡꯗ ꯍꯥꯞꯄꯒ ꯁꯦꯐ ꯇꯧꯔꯝꯕꯅꯦ
ꯑꯗꯨꯗꯤ ꯀꯔꯤ ꯍꯥꯏꯕ
ꯑꯗꯨ ꯍꯥꯏꯕꯗꯤ ꯃꯤꯡꯒ ꯐꯣꯟ ꯅꯝꯕꯔꯗꯣ ꯍꯥꯞꯄꯝꯕꯅꯦꯕ ꯗꯥꯏꯔꯦꯛ ꯃꯤꯡ ꯈꯛ
ꯎꯝ ꯑꯣ ꯑꯩꯗꯤ ꯅꯪꯒꯤ ꯃꯤꯡ ꯑꯗꯨꯝ ꯊꯝꯃꯤ ꯀꯔꯤ ꯀꯤꯒꯦꯔꯣ
ꯐꯥꯒꯤ ꯇꯧꯅꯤꯗ
ꯅꯪꯒꯤꯁꯨ ꯌꯥꯝꯃꯟꯕꯤ ꯑꯣꯏꯔꯝꯒꯅꯤ ꯈꯪꯅꯤꯉꯥꯏ ꯊꯝꯕ ꯑꯣꯏꯔꯝꯅꯤ
ꯌꯥꯝꯃꯦ ꯑꯗꯨꯅꯦ ꯑꯁ ꯀꯗꯥꯏꯗꯒꯤ ꯀꯣꯛ ꯆꯤꯛꯑꯦ ꯍꯥꯜ ꯐꯥꯏꯜ ꯑꯃ ꯀꯟꯇꯦꯛ ꯂꯤꯁ ꯁꯦꯝꯃ ꯊꯝꯃꯕꯅꯦ ꯑꯩ ꯄ꯭ꯔꯥꯏꯑꯣꯔꯤꯇꯤ ꯂꯤꯁꯇꯣ ꯅꯪ ꯅꯍꯥꯟ ꯅꯪ ꯅꯍꯥꯟ ꯇꯔꯥꯗ ꯂꯩꯔꯝꯃꯦ ꯍꯧꯖꯤꯛ ꯅꯪ ꯑꯍꯨꯝ ꯃꯔꯤꯗ ꯀꯥꯈ꯭ꯔꯦ
ꯑꯁ ꯑꯁ ꯑꯁ
ꯀꯥꯎꯒꯟꯕꯅꯤꯅ ꯀꯣ ꯅꯪꯀꯣ
ꯑꯁ ꯑꯁ ꯑꯁ
ꯑꯁ ꯑꯁ ꯑꯁ ꯀ ꯇꯧꯔ ꯂꯩꯅꯦ